ꯇꯥꯔꯦ ꯑꯩꯅ ꯈꯨꯝꯝꯛꯇꯕꯗꯣꯏꯅꯦ ꯈꯨꯝꯝꯛ ꯌꯥꯗꯕꯣꯏ ꯈꯜꯂꯨꯔꯦ
ꯑꯩꯖꯨꯅꯤꯅꯦ ꯇꯨꯃꯤꯟꯅ ꯔꯤꯡꯖꯨ ꯆꯠꯇꯦꯅꯗꯨꯗꯤ ꯑꯗꯨꯝ ꯄꯨꯡꯅꯩ ꯂꯩꯔꯤꯗ ꯅꯪꯗꯤ
ꯎꯝ ꯑꯣ ꯑꯩꯁꯨ ꯂꯩꯔꯤꯌꯦ ꯃꯣꯏꯒꯤꯁꯤꯗ ꯑꯣ ꯍꯟꯗꯛ ꯃꯣꯏꯒꯤ ꯀꯔꯥꯏ ꯀꯩꯅꯣ ꯑꯦꯒ꯭ꯔꯤꯀꯜꯆꯔꯒꯤ ꯗꯤꯄꯥꯔꯠꯃꯦꯟꯒꯤ ꯃꯤꯁꯤꯡꯅ ꯂꯥꯛꯑꯒ ꯑꯣ ꯆꯦꯡꯒꯨꯝ ꯊꯥꯕꯒꯤ ꯑꯃ ꯇꯧꯋꯦ ꯇ꯭ꯔꯦꯟꯅꯤꯡ ꯑꯃ ꯑꯗꯨ ꯌꯥꯎꯁꯤꯟ ꯁꯤꯜꯂꯨꯏꯌꯦ ꯑꯗꯨ ꯌꯥꯎꯁꯜꯂꯒ ꯆꯔꯨꯗꯣ ꯑꯩꯈꯣꯏ ꯁ꯭ꯋꯥꯏꯗꯗꯤ ꯐꯪꯗꯕꯅꯤꯅ ꯆꯔꯨ ꯈꯔ ꯂꯩꯔꯒ ꯆꯦꯉꯒꯨꯝ ꯊꯥꯕꯗꯣ ꯑꯩꯁꯨ ꯇꯧꯒꯦꯗꯅ ꯈꯔꯗꯤ ꯇꯧꯕ ꯍꯧꯔꯤꯌꯦ ꯀꯔꯝꯃꯥꯏꯅ ꯌꯥꯝ ꯌꯥꯝꯅ ꯃꯥꯏ ꯄꯥꯛ ꯇꯣꯔꯤꯕꯅꯣ ꯍꯥꯏꯕꯗꯨꯗꯤ ꯈꯪꯗꯦ ꯌꯥꯝ ꯀꯟꯅ ꯆꯥꯎꯅ ꯇꯧꯕꯁꯨ ꯄꯤꯖꯩꯌꯦ ꯈꯤꯇꯪ ꯄꯤꯛꯇꯞꯅ ꯇꯧꯔꯒ
ꯑꯗꯨꯅꯤ ꯁꯦꯟꯗꯣꯡ ꯂꯩꯕ꯭ꯔꯥ ꯌꯦꯡꯀꯣ
ꯑꯗꯨꯃꯥꯏꯅ ꯈꯜꯂꯤꯌꯦ
ꯑꯗꯨꯒꯤ ꯆꯔꯨꯝꯖ ꯀꯦꯖꯤꯗ ꯀꯌꯥ ꯄꯤꯗꯣꯏꯅꯣ
ꯇꯦꯡꯡꯒꯨꯝꯁꯦ ꯀꯖꯤꯗ ꯄꯋꯥꯗ ꯐꯣꯔꯇꯤ ꯐꯤꯐꯇꯤ ꯑꯗꯨꯃꯥꯏ ꯑꯣꯟꯕꯅꯤꯅ ꯎꯪ ꯈꯥꯏꯗꯗꯤ ꯄꯣꯠ ꯐꯇꯤ ꯑꯩꯠꯇꯤ ꯍꯥꯏꯔꯣꯕꯀꯣ
ꯎꯝ
ꯀꯦꯖꯤꯗꯗꯤ ꯑꯗꯨꯝ ꯆꯅꯤꯒꯤ ꯃꯌꯥ ꯆꯥꯝꯃꯒ ꯃꯔꯐꯨ ꯑꯗꯨꯃꯥꯏꯅ ꯑꯣꯏꯕ ꯆꯥꯠꯅꯤ
ꯌꯦꯡꯉꯣ ꯅꯪ ꯍꯥꯟꯅ ꯇ꯭ꯔꯥꯏ ꯇꯧꯔꯣ
ꯕꯖꯥꯔꯗ ꯊꯥꯔꯤꯕ ꯃꯃꯜ ꯃꯝꯟꯗꯨꯗꯤ ꯊꯥꯕꯗꯤ ꯌꯥꯗ꯭ꯔꯦꯗꯅ ꯑꯗꯨꯅ ꯑꯩꯈꯣꯌꯅꯥ ꯑꯗꯩ ꯑꯃꯨꯛ ꯊꯥꯕꯗꯤ ꯈꯤꯇꯪ ꯇꯥꯅ ꯑꯃꯨꯛ ꯊꯥꯔꯅꯤ
ꯎꯝ ꯂꯨꯞ ꯆꯦꯡꯒꯨꯝꯗꯤ ꯑꯗꯨꯝꯗꯤ ꯃꯤ ꯃꯌꯥꯝ ꯅꯧꯅꯩ ꯀꯥꯟꯅꯕꯗꯤ ꯃꯥꯂꯦ
ꯑ ꯑꯗꯨꯅꯦ ꯍꯧꯖꯤ ꯁꯤ ꯉꯥꯛꯇ ꯑꯃꯨꯛ ꯉꯥꯏꯈꯠꯅꯔꯛꯄꯁꯤꯗ ꯑꯩꯁꯦ ꯁꯦꯟꯗꯣꯡ ꯏꯐꯪ ꯐꯪꯉꯣꯏꯗ꯭ꯔꯥ ꯎꯝ
ꯆꯤꯡ ꯄꯨꯡꯒ ꯌꯦꯟ ꯊꯣꯡꯕꯒꯤ ꯍꯥꯎꯕꯁꯤꯗꯤ ꯂꯩꯇ
ꯑꯥꯎ ꯑꯗꯨꯅꯦ ꯉꯥꯒ ꯊꯣꯡꯕꯁꯨ ꯍꯥꯎꯋꯦ ꯆꯦꯡꯒꯨꯝꯁꯦ ꯑꯩꯗꯤ ꯈꯔꯁꯨ ꯄꯥꯝꯃꯦ ꯃꯁꯥꯒꯤ
ꯍ ꯇꯅꯒꯗꯤ ꯅꯪꯒꯤ ꯆ ꯍꯧꯔꯀꯥꯟꯗ ꯑꯃꯇꯥ ꯆꯥꯖ
ꯅꯪꯅ ꯆꯤꯡꯒꯨꯝ ꯄꯨꯊꯣꯔꯛꯑꯣ ꯑꯩꯅ ꯌꯦꯟ ꯄꯨꯊꯣꯔꯛꯑꯒꯦ ꯑꯗꯨꯒ ꯑꯝꯇ
ꯑꯗꯨ ꯇꯥꯦ ꯍꯟꯗꯛ ꯄꯂꯛꯄ ꯀꯨꯏꯔꯦ
ꯆꯦꯡꯒꯨꯝ ꯑꯃꯥ ꯐꯥꯖ ꯊꯣꯡꯉꯕ
ꯍꯣꯏ
ꯑꯗꯨꯒ ꯁꯂꯥꯗ ꯑꯃ ꯇꯧꯔꯕ
ꯇꯧꯔꯕ ꯎꯝ
ꯀꯪꯅꯥ ꯏꯔꯣꯟꯕꯖꯦ ꯀꯩ ꯑꯥꯎꯅꯦ ꯆꯨꯝꯒ ꯆꯥꯟꯅꯕ
ꯑꯝ
ꯍꯨꯝ ꯀꯔꯤꯝꯕ ꯀꯔꯝꯕ ꯏꯔꯣꯝꯕꯅ ꯍꯥꯎꯅꯤ
ꯏꯔꯣꯟꯕꯁꯦ ꯀꯔꯝꯕ ꯆꯥꯅꯤꯡꯉꯦ ꯑꯩꯗꯤ ꯄꯥꯟ ꯏꯔꯣꯟꯕꯅ ꯏꯆꯥ ꯆꯥꯅꯤꯡꯉꯤꯅꯦ
ꯎꯝ ꯄꯥꯟ ꯍꯥꯎꯕꯅꯦ ꯄꯥꯟꯗ ꯂꯣꯝꯕ
ꯂꯣꯝꯕ ꯍꯥꯥꯄꯗꯨ ꯍꯥꯎꯕꯅꯤ ꯅꯦꯠꯋꯥꯛ ꯅꯨꯡꯉꯥꯏꯇꯕ꯭ꯔꯥ ꯈꯪꯗꯦꯅꯦ ꯇꯥꯔꯕꯁꯨꯦ ꯈꯤꯇꯪ ꯅꯨꯡꯉꯥꯏꯇꯦ ꯍꯜꯂꯣ